ꯇꯥꯏꯌꯦ ꯇꯥꯏꯌꯦ
ꯇꯕ꯭ꯔ
ꯁꯥꯟꯆꯦ ꯐꯣꯔꯃꯞꯕꯨꯨ ꯑꯩꯩꯔꯝ꯭ꯔꯣ
ꯅꯨꯡꯉꯥꯏꯔꯤꯕ꯭ꯔꯣ
ꯑꯣ ꯅꯨꯡꯉꯥꯏꯔꯤꯦ ꯀꯣꯛ ꯇꯤꯛꯄꯅ ꯂꯣꯏꯔꯦ ꯃꯖꯥꯔ ꯆꯕꯗꯒꯦ
ꯎꯝ ꯀꯔꯤꯇꯥꯕꯨꯕ ꯆ ꯄ꯭ꯔꯣ
ꯀꯔꯤ ꯀꯔꯤꯅꯣ ꯈꯪꯗ꯭ꯔꯦ
ꯀꯅꯥ ꯀꯅꯥ ꯆꯠꯄ꯭ꯔꯣ
ꯊꯗꯦ ꯆꯠꯅꯦ
ꯎꯝ ꯆꯤꯟꯊꯤꯑꯅ
ꯕꯖꯥꯔ ꯕꯌꯨꯇꯤ ꯄꯥꯔꯛꯀꯤ ꯑꯣꯚꯔ ꯕ꯭ꯔꯤꯖꯇ ꯑꯉꯥꯎꯕꯒꯨꯝ ꯀꯣꯏꯆ ꯆꯠ ꯆꯥꯄ ꯂꯩꯐꯝꯁꯤ ꯒꯃꯗꯤ
ꯌꯥꯝ ꯐꯩꯅꯦ ꯅꯣꯏꯗꯤ ꯂꯧ ꯆꯠꯇ꯭ꯔꯣ
ꯑ ꯆꯠꯇꯔꯤ
ꯀꯔꯤꯒꯤ
ꯆꯠꯀꯅꯨ ꯍꯥꯏꯕꯒꯤ
ꯑ ꯆꯜꯂꯨ ꯀꯣ
ꯆꯠꯂꯔꯣꯏ ꯑꯩ ꯍꯌꯦꯡ ꯊꯕꯛ ꯂꯩ
ꯅꯪ ꯌꯥꯝ ꯇꯥꯟꯕ ꯃꯥꯂꯦꯀꯣ
ꯑꯋꯥ ꯇꯥꯜꯂꯤ ꯑꯩꯗꯤ
ꯆꯥꯛ ꯆꯥꯅꯤꯉꯥꯏ ꯈꯛꯇ
ꯎꯝ ꯉꯁꯤꯗꯤ ꯌꯦꯟ ꯆꯥꯔꯅꯤ ꯑꯩꯗꯤ
ꯀꯗꯥꯏꯗꯒꯤ ꯄꯩꯁꯥ
ꯈꯪꯗꯦ ꯉꯁꯤ ꯄꯩꯁꯥꯗꯨ ꯑꯥ ꯑꯥ ꯄꯩꯁꯥꯒꯤ ꯃꯇꯥꯡꯗ ꯍꯪꯒꯅꯨ
ꯍ ꯅꯨꯡꯁꯥ ꯁꯥꯗ꯭ꯔꯣ ꯅꯣꯏꯗ
ꯑꯧ ꯌꯥꯝ ꯁꯥꯏꯌꯦꯦ ꯀꯥꯦꯟ ꯀꯥꯂꯦꯟ ꯑꯣꯏꯕꯒꯤꯔ ꯈꯪꯗꯦ
ꯎꯝ ꯁꯥꯌꯦ ꯑꯩꯈꯣꯏꯁꯨ ꯂꯧ ꯆꯜꯂꯒ ꯏꯃꯥꯒ
ꯂꯧꯕꯗꯤ ꯀꯌꯥ ꯂꯣꯏꯒꯦ
ꯁꯉꯝ ꯑꯃꯈꯛꯇꯅꯤ
ꯑꯣ ꯑꯦꯟ ꯇꯥꯕꯗꯤ ꯄꯔꯤ ꯇꯔꯥ ꯂꯣꯏ ꯍꯥꯏꯕ
ꯑꯦ ꯑꯗꯨ ꯂꯧ ꯂꯩꯇꯦ
ꯎꯝ
ꯑꯌꯨꯛꯇ ꯀꯔꯤ ꯌꯦꯟꯁꯥꯡ ꯆꯥꯛꯒꯦ
ꯀꯥꯎꯒ꯭ꯔꯦꯗꯥ
ꯁꯥꯏ ꯌꯦ
ꯏꯟꯖꯥꯡꯗꯤ ꯍꯥꯎꯇꯩ ꯃꯃꯤꯗꯤ ꯀꯥ ꯃꯃꯤꯡꯗꯤ ꯀꯥꯎꯈ꯭ꯔꯦ ꯍꯦꯟꯖꯥꯡ ꯃꯃꯤꯡꯗꯨꯣ
ꯑ ꯎꯝ ꯑ
ꯑꯩꯗꯤ ꯏꯆꯦ ꯕꯖꯥꯔ ꯆꯠꯂꯒ ꯚꯔꯥꯐꯥꯎ ꯄꯤꯕ ꯀꯥꯎꯗꯨꯅ ꯑꯗꯨꯝ ꯂꯩꯔꯅꯦ
ꯅꯀꯣꯕꯗꯣ ꯌꯥꯗ꯭ꯅꯤ
ꯑꯣꯇꯣ ꯗ꯭ꯔꯥꯏꯚꯔꯗꯨꯁꯨ ꯍꯥꯏꯗꯨꯕ ꯑꯗꯨ ꯍꯜꯂꯛꯄ ꯃꯇꯝꯗ ꯑꯩꯉꯣꯟꯗ ꯑꯃꯨꯛ ꯀꯧꯔꯛꯄ
ꯏꯁ ꯃꯥ ꯗꯤ ꯍꯥꯏꯔꯔꯣꯏꯅꯦ ꯅꯪꯅ ꯄꯤꯒꯗꯕꯅꯤ
ꯑ ꯑꯩꯗꯤ ꯃꯤꯅꯤꯁꯇꯔꯒꯤ ꯃꯆꯥꯅꯦ ꯍ ꯑ
ꯎꯝ ꯀꯅꯣ ꯃꯤ ꯌꯥꯝꯕ꯭ꯔꯣ ꯉꯁꯤ ꯕꯖꯥꯔ
ꯑ ꯌꯥꯝ ꯌꯥꯝꯗꯦꯗꯥꯅ ꯁꯤ
ꯎ
ꯎꯝ ꯒꯥꯔꯤ ꯒꯥꯔꯤꯁꯨ ꯌꯥ ꯑ ꯔꯤꯗꯤ ꯌꯥꯝ ꯃꯤꯗꯤ ꯌꯥꯝ ꯆꯠꯇꯦ
ꯑꯩꯁꯨꯦ ꯕꯖꯥꯔ ꯌꯥꯝ ꯆꯥꯅꯤꯡꯕ ꯑꯣꯏ ꯑꯃꯗ ꯂꯩꯇꯕꯒꯤ
ꯎ
ꯄꯣꯏ ꯂꯩ
ꯀꯔꯤꯁꯨ ꯈꯪꯅ ꯄꯔꯊꯅꯥ ꯀꯅꯠꯇꯧꯣ
ꯎꯝ
ꯁꯣꯔꯗ ꯀꯟꯅꯅꯤꯉ ꯃꯥ ꯄꯤꯒꯅꯤ
ꯇꯤꯜꯍꯥꯏꯈꯨꯝꯕꯤꯁꯤ ꯌꯥꯝꯃꯤꯅꯦꯍꯦ ꯑꯩꯈꯣꯏꯗ
ꯑꯥꯎ ꯑꯗꯨꯗꯤꯃ ꯏꯂ ꯑꯦ
ꯃꯩ ꯂꯥꯛꯄ꯭ꯔꯥ
ꯍꯗ
ꯑꯣ
ꯀꯔꯤꯁꯨ ꯀꯥꯏꯗ ꯑꯩꯒꯤꯗꯤ ꯕꯤꯦꯇ꯭ꯔꯤ ꯌꯥꯝ ꯂꯩ
ꯍꯃꯥꯟ ꯃꯥꯒꯤ ꯂꯣꯏꯔꯦ
ꯎꯝ
ꯀ ꯔꯝꯈꯣ ꯐꯥꯎꯗꯤ ꯑꯦꯗꯃꯤꯁꯟ ꯇꯧꯈ꯭ꯔꯕꯣ
ꯑꯥ ꯃꯥꯗꯤ ꯑꯗꯨꯝ ꯀꯥꯔꯅꯤ
ꯎꯝ
ꯑꯦꯠꯃꯤꯁꯟ ꯇꯧꯗꯦ ꯇꯧꯗ꯭ꯔꯁꯨ ꯌꯥꯏꯌꯦ ꯇꯧꯔꯥꯔꯣꯏ
ꯎꯝ ꯑꯗꯨ ꯑꯣꯏꯔꯁꯨ ꯑꯗꯣ ꯑꯃꯗꯨꯗꯤ ꯌꯥꯝꯃꯦꯗꯅ
ꯑ
ꯑꯗꯨꯒꯤ
ꯅꯪꯗꯤ
ꯊꯥ ꯑꯍꯨꯝ ꯑꯍꯨꯝ ꯌꯥꯝꯅ ꯆꯪꯒꯅꯤ
ꯎꯝ ꯆꯍꯤ ꯑꯅꯤꯅꯦ ꯀꯥꯗꯣꯏꯅꯦ ꯀꯥꯗꯣꯏꯁꯦ ꯑꯦꯠꯃꯤꯁꯟ ꯇꯧꯗ꯭ꯔꯁꯨ
ꯃꯊꯪꯗ ꯅꯦꯛꯁ ꯌꯥꯔꯗ ꯑꯦꯗꯃꯤꯁꯟ ꯇꯧꯔꯗꯤ ꯇꯧꯒꯦꯔꯣ
ꯅꯦꯛꯁ ꯌꯥꯔꯗꯗꯤ ꯎꯝ ꯇꯧꯒꯗꯧ ꯃꯥꯜꯂꯦ
ꯑꯝ
ꯁ꯭ꯀꯨꯜ ꯈꯨꯗꯤꯡ ꯑꯗꯨꯝ ꯇꯧꯕꯅꯦ ꯍꯟꯗꯛ ꯃꯔꯛꯇꯤ ꯁꯇꯨꯗꯦꯟ ꯌꯥꯝꯗꯕꯒꯤ ꯑꯗꯨꯝ ꯇꯧꯕꯅꯦꯕ ꯅꯦꯛꯁ ꯌꯥꯔꯗꯤ ꯑꯃꯨꯛ ꯇꯧꯒꯅꯤ
ꯑꯣꯏꯔꯝꯒꯅꯤ ꯑꯣꯏꯔꯝꯒꯅꯤ
ꯎꯝ
ꯇꯥꯕ꯭ꯔꯣ
ꯑꯧ ꯇꯥꯏꯌꯦ
ꯇꯥꯕ꯭ꯔꯣ
ꯋꯥ ꯉꯥꯡꯉꯣ
ꯅꯪꯉꯥꯡꯉꯣ
ꯎꯝ
ꯅꯪ ꯉꯥꯡꯉꯣꯕ
ꯀꯥꯔꯤ ꯉꯥꯡꯁꯤꯔ ꯅꯣꯏ ꯅꯥꯆꯤꯟ ꯅꯥ-ꯅꯥꯎ ꯀꯌꯥ ꯂꯩꯒꯦ ꯑꯧ ꯇꯥꯏꯌꯦ ꯑꯧ ꯑꯩꯒ ꯆꯠꯄꯗꯣ ꯀꯔꯤ ꯇꯧꯔꯦ
ꯍꯣꯏ ꯑꯗꯨ ꯌꯥꯝ ꯁꯥꯎꯔꯒ ꯂꯥꯛꯄ꯭ꯔꯥ ꯌꯥꯝ ꯍꯔꯥꯎꯔꯒ ꯂꯥꯛꯄ꯭ꯔꯥ
ꯈꯪꯗꯦ ꯃꯥꯒꯤ ꯏꯅꯔꯖꯤ ꯂꯣꯏꯅ ꯂꯣꯁ ꯇꯧꯔꯒ ꯂꯥꯛꯄꯒꯨꯝ ꯇꯧꯋꯦ
ꯑ ꯌꯥꯝ ꯀꯪꯕ꯭ꯔꯥ
ꯀꯪꯗꯦꯗ ꯏꯕꯥꯅꯤ ꯂꯝꯕꯤ ꯐꯥꯎ ꯀꯥꯎꯗꯅ ꯒꯨꯒꯜ ꯃꯦꯞꯇ ꯑꯃꯨꯛꯀ ꯌꯦꯡꯉꯥꯒ ꯆꯠꯄꯅꯤꯅꯦ
ꯏꯃꯥꯗꯣ
ꯎꯝ
ꯒꯤ ꯃꯥꯒꯤ ꯃꯀꯣꯛꯇ ꯀꯔꯤꯅꯣ ꯇꯧꯏꯤ ꯍꯥꯏꯅ
ꯎꯝ ꯀꯔꯤ ꯇꯧꯔꯅꯦ
ꯃꯀꯣꯛ ꯉꯥꯎꯋꯏ ꯍꯥꯏꯌꯦꯦ ꯍꯩꯁꯨ ꯀꯨꯝꯁꯤꯗꯤ ꯌꯥꯝ ꯄꯥꯟꯒꯗꯧꯕ ꯃꯥꯟꯗ꯭ꯔꯦ
ꯎꯝ
ꯁꯔꯄ ꯑꯣꯗ ꯑꯣꯗꯦ ꯀꯞꯆꯦ ꯍꯌꯥ ꯑꯃ ꯄꯠꯇꯦꯡꯉ ꯑꯃꯦꯕ
ꯅꯪꯒꯤ ꯄꯥꯁꯄꯣꯔꯠ ꯑꯁꯤꯗ ꯂꯩꯔꯤꯅꯤ
ꯑꯥ ꯇꯨꯝꯅꯤꯪꯕꯅꯥ ꯂꯣꯏꯔꯦ ꯑꯥ
ꯇꯨꯝꯃꯣ ꯇꯨꯝꯃꯣ
ꯅꯨꯡꯁꯥ ꯃꯔꯛꯇ ꯊꯕꯛ ꯁꯨꯕꯁꯤꯗꯤ ꯌꯥꯝ ꯋꯥꯏ
ꯎꯝ
ꯒꯦꯌꯥ ꯇꯗꯦ
ꯂꯧ ꯈꯣꯏꯔꯕ ꯂꯣꯏꯅ
ꯍꯣꯏꯗ꯭ꯔꯤ ꯏꯁꯤꯡ ꯂꯩꯇꯕꯕꯨ
ꯑꯦ ꯏꯁꯤꯡ ꯂꯩꯇ꯭ꯔꯗꯤ ꯈꯣꯏꯕ ꯌꯥꯔꯦꯅ
ꯎꯝ ꯂꯩꯇꯦ ꯏꯁꯤꯡ ꯂꯩꯕꯒꯨꯝ ꯂꯩꯇꯕꯒꯨꯝ ꯇꯧꯕꯒꯤ
ꯑꯗꯨꯗꯤ ꯏꯁꯤꯡ ꯂꯣꯏꯅ ꯆꯪ ꯂꯣꯏꯅ ꯆꯪꯍꯜꯂꯨꯗꯅ
ꯑꯗꯨ ꯑꯣꯏꯔꯁꯨ ꯏꯁꯤꯡ ꯂꯩꯇꯕ
ꯑꯩ ꯉꯁꯤ ꯕꯖꯥꯔ ꯆꯠꯕꯗꯁꯨ ꯌꯥꯏꯁꯤꯦꯔ ꯗꯥꯝꯒꯨꯝꯕ ꯄꯨꯈ꯭ꯔꯤꯒꯨꯝꯕꯗꯣ
ꯎꯝ
ꯏꯁꯤꯡ ꯏꯁꯤꯡ ꯂꯩꯇ꯭ꯔꯦꯕ ꯂꯣꯏꯅ ꯕꯖꯥꯔꯗꯁꯨ
ꯎꯝ ꯁꯟ ꯁꯟꯖꯦꯟꯦꯟ ꯊꯣꯡ ꯂꯝꯕꯤꯗ ꯆꯠꯄ꯭ꯔꯥ
ꯍꯥꯏꯥꯟꯗꯤ ꯉꯁꯤ ꯀꯣꯟꯊꯧꯖꯝ ꯂꯩꯀꯥꯏꯗꯒꯤ ꯑꯗꯨꯝ ꯑꯦꯌꯥꯔꯄꯣꯔꯠ ꯈꯔ ꯐꯥꯎꯔꯒ ꯑꯗꯨꯝ ꯆꯠꯂꯦ
ꯇꯦ
ꯑꯩꯈꯣꯏ ꯈꯪꯒꯦ ꯅꯨꯄꯥ ꯑꯃ ꯑꯗꯨ ꯃꯥꯒ ꯆꯠꯃꯤꯟꯅꯕ
ꯃꯥꯁꯨ ꯕꯖꯥꯔꯗ ꯆꯠꯄ꯭ꯔꯥ
ꯑꯥꯎ ꯕꯖꯥꯔꯗꯤ ꯌꯧꯗꯦꯕ ꯃꯥꯗꯣ ꯑꯩ ꯑꯣꯇꯣ ꯐꯥꯔꯒ ꯑꯗꯨꯝ ꯆꯠꯄꯅꯦꯕ
ꯎꯝ ꯕꯖꯥꯔꯗꯒꯤ
ꯎꯝ ꯕꯖꯥꯔ ꯌꯗ꯭ꯔꯤ ꯌꯧꯗ꯭ꯔꯤꯕ ꯑꯦ ꯆ ꯀꯔꯤ ꯍꯥꯏꯁꯤꯔꯥ
ꯀꯣꯟꯊꯧꯖꯝꯗꯒꯤ ꯂꯥꯛꯑꯦꯗꯅ ꯃꯣꯏ ꯂꯩ ꯀꯥꯏ ꯑꯗꯨꯝ ꯏꯁꯀ꯭ꯋꯥꯔꯒ ꯂꯝꯕꯤ ꯑꯃ ꯂꯩꯒꯅꯤꯕ ꯏꯄꯣ ꯑꯦꯔꯄꯣꯔꯠꯒꯤ ꯂꯝꯕꯤ ꯑꯗꯨꯗ ꯆꯠꯂꯒ ꯕꯖꯥꯔ ꯐꯥꯎ ꯐꯥꯎꯅꯕ ꯂꯝꯕꯤ ꯑꯃ ꯂꯩꯌꯦꯕ ꯑꯗꯨꯗꯤ ꯀꯩ ꯑꯗꯨꯝ ꯂꯥꯛꯀꯅꯤ
ꯎꯝ ꯂ ꯑꯣ ꯑꯣ
ꯑꯣ ꯑꯩꯁꯨꯦ ꯐꯥꯔꯁ ꯇꯥꯏꯝꯁꯤꯅ ꯉꯥꯕꯨꯒꯝ ꯇꯧꯕꯅꯤꯅꯦ
ꯎꯝ ꯑ ꯍꯣꯏ ꯑꯃꯗ ꯀꯗꯥꯏꯗ ꯉꯥꯏꯕ꯭ꯔꯥꯅꯪ
ꯑꯩꯔꯣ ꯕꯤꯇꯤ ꯄꯥꯔꯛ ꯕꯤꯌꯨꯇꯤ ꯄꯥꯔ ꯈꯪꯕ꯭ꯔꯥ
ꯎꯝ
ꯑꯗꯨꯒꯤ ꯎꯚꯔ ꯕ꯭ꯔꯤꯖꯇꯨ ꯈꯪꯉꯤꯗꯅ ꯌꯧꯗ꯭ꯔꯤꯉꯩꯗ ꯑꯗꯨꯗ ꯂꯦꯞꯄꯒ ꯂꯩ ꯄꯨꯡ ꯑꯅꯤ ꯑꯍꯨꯝ ꯄꯨꯡ ꯑꯃ ꯍꯌꯦꯦꯜꯂꯦ ꯑꯁ ꯁꯥꯕꯒꯤ ꯑꯃꯨꯛ ꯀꯨꯄꯤ ꯂꯧꯕꯅꯤ ꯀꯔꯤꯁꯤ ꯇꯧꯅꯤꯡꯉꯥꯏ ꯂꯩꯇꯕꯒꯤ ꯎꯝ
ꯅꯥꯒꯥ ꯃꯄꯥꯜꯗ ꯆꯪꯕ꯭ꯔꯥ
ꯆꯪꯗꯦ
ꯄꯥꯔꯁꯦꯟ ꯂꯧꯕ꯭ꯔꯣ
ꯀ꯭ꯔꯤꯗꯥꯥ ꯑ ꯑ ꯑꯗꯨꯒ ꯑꯩꯈꯣꯏ ꯈꯨꯟ ꯅꯨꯄꯥ ꯑꯩꯈꯣꯏ ꯑꯩꯈꯣꯏ ꯌꯨꯝ ꯃꯊꯛꯇ ꯂꯩꯕꯗꯨꯣ ꯑꯗꯨ ꯅꯨꯄꯥꯥꯏꯒ ꯊꯦꯡꯅꯕ ꯃꯥꯁꯨ ꯑꯩꯉꯣꯟꯗ ꯌꯦꯡꯕ ꯉꯁꯥꯏꯅ ꯌꯦꯡꯕ ꯃꯥꯜꯂꯦꯕ ꯆꯥ ꯆ ꯊ ꯆꯠꯁꯤꯡ ꯑꯗꯨꯒꯤ ꯑꯞ ꯗꯥꯎꯟ ꯆꯠꯕꯗ ꯃꯥ ꯌꯦꯡꯉꯨꯅꯦꯕ ꯏꯉꯅꯣꯦ ꯇꯧꯔꯛꯑꯦꯕ
ꯎꯝ
ꯃꯣꯏ ꯃꯣꯏ ꯃꯅꯤ ꯍꯥꯏꯁꯤꯔꯥ ꯑꯗꯨ ꯃꯣꯟ ꯃꯈꯣꯡ ꯇꯦꯛꯄꯒꯤ ꯌꯦꯡꯕ ꯂꯥꯛꯀꯅꯦꯕ
ꯎꯝ
ꯎꯝ ꯃꯥꯒ ꯑꯗꯨꯝ ꯋꯥꯔꯤ ꯁꯟꯅꯔꯒ ꯏꯂꯚꯦꯟ ꯇ ꯑꯦ ꯇꯦꯟ ꯇꯦꯟ ꯇꯥꯔꯝꯗꯥꯏꯗ ꯑꯗꯨꯝ ꯆꯠꯈ꯭ꯔꯤꯦ
ꯎꯝ ꯀꯅꯥꯒ ꯆꯠꯅꯤꯡꯉꯥꯏꯔ ꯍꯪꯗ꯭ꯔꯣ
ꯍꯥꯏꯕꯗꯤ ꯑꯩ ꯑꯩꯉꯣꯟꯗꯔꯣ
ꯑꯪ
ꯑ ꯍꯪꯉꯤ
ꯅꯪꯃ ꯃꯥꯒꯤ
ꯂꯣꯏꯅ ꯍꯥꯏꯗꯣꯛꯀꯦꯅ
ꯎꯝ ꯀꯥꯏꯗꯦ ꯀꯥꯏꯗꯦ ꯀꯔꯤ ꯍꯥꯏꯕ꯭ꯔꯥ ꯃꯥ ꯅꯣꯛꯄ꯭ꯔꯥ
ꯑꯦ ꯅꯣꯞꯇꯦꯗ
ꯎꯝ
ꯎꯝ ꯉꯥꯏꯈꯣ ꯀꯣ
ꯎꯝ
ꯑꯗꯨꯝ ꯄꯥꯏꯇ
ꯀꯔꯤꯒꯤ
ꯅꯪꯗꯥꯏꯗꯂ ꯏꯕ꯭ꯔꯥ
ꯆꯃꯦꯂꯣ
ꯒꯥꯔꯤꯁꯤ ꯌꯥꯝ ꯆꯠꯂꯦꯅꯦ
ꯌꯦꯟꯖꯥꯡ ꯊꯣꯡꯗꯣꯏꯅꯣ
ꯑꯦꯁ ꯅꯪ ꯊꯣꯡꯉꯣ ꯉꯝꯗ꯭ꯔꯦ ꯉꯁꯤ ꯑꯩ
ꯍꯟꯖꯥꯡꯗꯤ ꯊꯣꯡꯈꯤꯒꯦ
ꯎꯝ
ꯊꯥꯎꯗꯨ ꯂꯩꯕꯅꯦ ꯇ꯭ꯔꯥ
ꯂꯥꯏꯕꯅꯦ ꯂꯩꯥꯏꯕꯅꯦ
ꯎꯝ ꯂꯩꯔꯗꯤ ꯊꯣꯡꯒꯦ ꯍꯦꯛ
ꯎꯝ
ꯏꯃꯥꯗꯤ ꯀꯥꯏ ꯆꯀ꯭ꯔꯤ ꯏꯃꯥꯗꯤ
ꯇꯨ ꯇꯧꯔꯒ ꯂꯩ ꯑꯩ
ꯑꯠꯆꯥ ꯃꯥ ꯇꯥꯕ꯭ꯔꯥ
ꯍꯥꯥ
ꯎꯝ
ꯦꯇꯔ ꯇꯧꯔꯦꯒꯗꯌꯦ
ꯎꯝ
ꯑꯃꯗꯣ
ꯎꯝ
ꯏꯁꯧ ꯂꯥꯡꯕꯤꯗꯣ
ꯑꯣ
ꯃꯦꯁꯦꯁ ꯊꯥꯔꯛꯑꯦ ꯀꯔꯤꯔꯥ ꯈꯪꯗꯦ
ꯈꯪꯗꯦꯅꯦ ꯃꯥꯗꯨ ꯀꯔꯤ ꯀꯔꯥ ꯍꯥꯏꯕ꯭ꯔ
ꯍꯌꯦꯡ ꯅꯪ ꯆꯠꯂꯣꯀꯣ
ꯀꯗꯥꯏꯗ ꯑꯩ ꯆꯠꯇ꯭ꯔꯁꯨ ꯌꯥꯏ ꯍꯥꯏꯌꯦ ꯆꯦ ꯄꯨꯔꯛꯎ ꯍꯥꯏ ꯃꯥꯗꯣ ꯔꯦꯟꯗꯁꯨ ꯂꯩꯇꯕꯕꯨ
ꯎꯝ
ꯑꯗꯨ ꯆ ꯆꯦꯗꯣ ꯍꯥꯟꯅ ꯄꯈꯔꯦ
ꯎꯝ ꯁꯨꯣꯏ ꯌꯥꯏ
ꯎꯝ
ꯈꯪꯗꯦ ꯑꯦꯠꯃꯤꯁꯟ ꯍꯧꯔꯗꯤ ꯅꯪ ꯗ꯭ꯔꯦꯟꯗ ꯆꯠꯄꯁꯨ ꯌꯥꯏ ꯀꯣ
ꯑꯧ ꯍꯧꯏ ꯑꯦꯠꯃꯤꯁꯟ ꯇꯧꯈ꯭ꯔꯗꯤ ꯑꯩꯗꯤ ꯑꯗꯨꯝ ꯆꯠꯈ꯭ꯔꯅꯤ
ꯎꯝ